ꯎꯝ ꯍꯜꯂꯣ
ꯌꯥꯝ ꯊꯨꯏꯌꯦ
ꯇꯥꯏꯀꯣ
ꯍꯥꯥ
ꯇꯥꯏꯀꯣ
ꯇꯥꯏ
ꯎꯝ
ꯑꯥ ꯉꯁꯤ ꯃꯤꯒꯤ ꯁꯦ ꯈꯔ ꯊꯨꯝ ꯌꯥꯛ ꯑꯦ ꯍꯦ ꯅꯣꯏ ꯃꯤꯒꯤ ꯊꯣꯡꯕ ꯀꯥꯟꯗ ꯀꯩ ꯀꯩ ꯍꯥꯞꯀꯦ
ꯍ ꯑꯩ ꯃꯦꯒꯤꯀꯣ
ꯃꯣꯔꯨꯞꯀꯨꯝꯕꯁꯨ ꯍꯥꯞꯄ꯭ꯔꯥ
ꯍꯣꯏ
ꯃꯔꯣꯏ ꯀꯩꯀꯩꯒꯤ ꯄꯤꯌꯥꯖ ꯃꯅꯥꯒꯨꯝꯕ ꯄꯗꯤꯈꯣꯝꯒꯨꯝꯕ
ꯌꯦꯁ ꯄꯤꯌꯥꯁ ꯑꯗꯨꯒ ꯀꯤꯡ ꯆꯤꯜꯂꯤ ꯀꯣ ꯐ꯭ꯔꯦꯁ ꯑꯗꯨꯒ ꯇꯣꯃꯦꯇꯣ ꯈꯥꯃꯦꯟꯗꯣ ꯈꯥꯃꯦꯟ ꯍꯥꯏꯗꯤ ꯂꯣꯀꯦꯜꯒꯤ ꯅꯠꯇꯕ ꯑꯥ ꯗꯤ ꯍꯥꯎꯇꯦ ꯑꯗꯣ ꯂꯣꯀꯦꯜꯒꯤ ꯑꯄꯤꯛꯄꯗꯣ
ꯑꯣ ꯃꯆꯥ ꯃꯆꯥꯗꯣ
ꯍꯣꯏ ꯍꯣꯏ ꯃꯆꯥ ꯃꯆꯥ ꯃꯆꯥ ꯃꯆꯥ ꯑꯅꯤ ꯑꯍꯨꯝ ꯑꯗꯨ ꯚꯦꯖꯀꯨꯝꯕꯁꯨ ꯊꯝ ꯑꯥ ꯀꯩꯅꯣ ꯃꯤꯛꯁ ꯇꯧꯔꯒ ꯆꯥꯕ ꯅꯨꯡꯉꯥꯏꯌꯦꯅꯦ ꯈꯔ
ꯍꯧꯖꯤꯛꯇꯤ ꯑꯩꯗꯤ ꯃꯔꯣꯛ ꯍꯥꯞꯇ꯭ꯔꯦ ꯍꯥꯞꯄꯗꯤ ꯑꯃꯨꯛ ꯄꯨꯛ ꯁꯥꯒꯠꯂꯛꯀꯅꯦꯕ ꯇꯜꯂꯦꯕ ꯃꯤꯒꯤ ꯈꯤꯇꯪ ꯍꯧꯔꯒ ꯆꯥꯛ ꯊꯣꯡꯉꯒ ꯆꯥꯔꯦ ꯄꯨꯡ ꯀꯌꯥꯅ ꯅꯪ ꯉꯁꯤ ꯆꯥꯛ ꯊꯣꯡꯗꯣꯏꯕ ꯅꯊꯟꯇ ꯂꯩꯕꯅꯤꯅꯦ ꯅꯪꯗꯤ ꯆꯥꯕꯒꯨꯝ ꯆꯥꯗꯕꯒꯨꯝ ꯎꯝ ꯊꯣꯡꯅꯤꯡꯉꯗꯤ ꯊꯣꯡ ꯊꯣꯡꯅꯤꯡꯗ꯭ꯔꯗꯤ ꯇꯣꯛ ꯆꯥꯅꯤꯡꯉꯗꯤ ꯆꯥ ꯆꯥꯅꯤꯡꯗꯕ ꯇꯣꯛ ꯂꯩꯗꯧ ꯃꯥꯜꯂꯦ ꯅꯪꯗꯣ
ꯑꯥ ꯃꯥꯅꯤ ꯃꯥꯅꯤ ꯃꯥꯅꯤ
ꯆꯅꯤꯡꯉꯥ ꯊꯛꯅꯤꯡꯉꯥꯏꯁꯨ ꯀꯩꯝ ꯀꯩꯅꯣ ꯇꯧꯔꯅꯦꯕ ꯅꯨꯡꯉꯥꯏꯔꯣꯏꯕ
ꯑꯥ ꯉꯁꯤꯗꯤ ꯀꯩꯅꯣ ꯑꯥ ꯃꯣꯔꯅꯤꯡꯒꯤ ꯏꯟꯁꯥꯡ ꯂꯩꯕꯅꯤꯅ ꯀꯣ ꯆꯥꯛ ꯆꯥꯛ ꯑꯥ ꯆꯥꯛ ꯍꯦꯛ ꯆꯥꯛ ꯂꯥꯝꯃꯒ ꯆꯥꯛ ꯊꯣꯡꯉꯅꯤ ꯑꯗꯨ ꯑꯗꯨ ꯑꯗꯨꯃꯥꯏꯅ ꯇꯧꯔꯅꯤ ꯍꯥꯏꯗꯤ ꯉꯁꯤꯗꯤ
ꯍꯣꯏꯅꯦ ꯏꯟꯁꯥꯡ ꯂꯩꯔꯗꯤ ꯊꯣꯡꯗ꯭ꯔꯁꯨ ꯌꯥꯔꯦ
ꯅꯪ ꯍꯧꯖꯤꯛ ꯏꯌꯥꯔꯄꯤꯁ ꯍꯥꯞꯄ꯭ꯔꯥ
ꯀꯗꯥꯥꯏꯗꯒꯤꯅꯣ ꯍꯥꯞꯇꯦ
ꯑꯣ ꯈꯔ ꯅꯪꯒꯤ ꯑꯩꯒꯤ ꯑꯦꯔꯄꯤꯁꯅꯔ ꯈꯪꯗꯦ ꯈꯔ ꯎꯝ ꯇꯥꯕꯗꯤ ꯇꯥꯏ ꯑꯗꯣ ꯑꯥ ꯂꯥꯎꯠ ꯑꯣꯏꯗꯕ ꯇꯥꯕꯨꯗꯤ ꯇꯥꯏ ꯂꯣꯏꯅ ꯑꯗꯨ ꯑꯣꯏꯔꯁꯨ ꯑꯥ ꯅꯪꯒꯤ ꯚꯣꯏꯁꯇꯣ ꯈꯔ
ꯑꯩ ꯒ꯭ꯌꯥꯟ ꯇꯥꯔꯦꯅꯦ ꯈꯔ ꯀꯟꯅ ꯉꯥꯡꯂꯒꯦ
ꯇꯥꯏꯌꯦ ꯇꯥꯏꯌꯦ
ꯈꯔ ꯀꯟꯅ ꯉꯥꯡꯂꯒꯦꯕ
ꯎꯝ ꯎꯝ
ꯍꯧꯖꯤꯛꯗꯤ ꯈꯔ ꯀꯥꯜꯂꯕꯣ
ꯍꯣꯏ ꯍꯣꯏ ꯎꯝ ꯇꯥꯏ ꯇꯥꯏ ꯇꯥꯏ ꯑꯗꯣ ꯅ ꯅꯪꯅ ꯊꯣꯡꯗꯣꯏꯔ ꯉꯁꯤ ꯌꯦꯟꯁꯥꯡ
ꯑꯩ ꯉꯁꯤ ꯍꯣꯏ ꯊꯣꯡꯗꯣꯏꯅꯦ
ꯎꯝ ꯀꯔꯤ ꯏꯟꯁꯥꯡ ꯊꯣꯡꯅꯤ
ꯑꯩ ꯉꯁꯤ ꯀꯩꯅꯣ ꯈꯪꯗꯦ ꯃꯥꯏꯂꯦꯟꯒ ꯁꯣꯏꯕꯨꯝ ꯊꯣꯡꯗꯣꯏꯔꯥ ꯊꯣꯡꯁꯤꯔꯥ ꯈꯪꯗꯦ
ꯑꯝ ꯎ ꯅꯣꯏꯒꯤ ꯃꯔꯨꯞꯇꯣ ꯑꯥ ꯅꯪꯒꯤ ꯈꯣꯟꯗꯔꯥ ꯅꯣꯏ ꯈꯨꯟ ꯆꯞꯃꯟꯕ꯭ꯔꯥ
ꯆꯞ ꯃꯥꯟꯅꯩ
ꯑꯣ
ꯑꯩꯒꯤ ꯏꯆꯦꯁꯨ ꯊꯣꯛꯄ ꯑꯩꯈꯣꯏ ꯌꯨꯝꯅꯥꯛꯁꯨ ꯆꯞ ꯃꯥꯟꯅꯕ ꯑꯩꯈꯣꯏ ꯈꯨꯟ ꯆꯞ ꯃꯥꯟꯅꯩ ꯂꯩꯀꯥꯏꯁꯨ ꯆꯞ ꯃꯥꯟꯅꯕ
ꯑꯣ ꯑꯣ ꯑꯣ ꯐꯩꯅꯦ ꯑꯗꯨꯗꯤ
ꯁꯤꯆꯦ ꯍꯥꯏꯅ ꯀꯧꯕꯅꯤ
ꯑꯣ ꯃꯥ ꯅꯥ ꯈꯔꯗꯤ ꯑꯥ ꯑꯥ ꯃꯥꯒꯤ ꯀꯩꯅꯣ ꯍꯦꯟꯕꯀꯣ
ꯆꯍꯤꯔꯥ
ꯍꯣꯏ ꯍꯣꯏ ꯆꯍꯤ
ꯍꯣꯏ ꯆꯍꯤ ꯈꯔ ꯍꯦꯜꯂꯦ ꯑꯗꯨꯒꯤꯅꯦ ꯑꯩꯅ ꯆꯦꯆꯦ ꯀꯧꯔꯤꯗꯣ
ꯑꯣ ꯑꯣ
ꯅꯠꯇ꯭ꯔꯗꯤ ꯃꯃꯤꯡ ꯀꯧꯔꯅꯤ ꯑꯩ
ꯑꯗꯣ ꯅꯣꯏ ꯅꯣꯏꯒꯤ ꯐ꯭ꯔꯦꯟ ꯑꯣꯏꯔꯗꯤ ꯃꯔꯨꯞꯨꯝꯕ ꯃꯔꯨꯞ ꯑꯣꯏꯔꯗꯤ ꯀꯔꯤ ꯑꯥ ꯑꯗꯨꯝ ꯃꯤꯡ ꯄꯥꯟꯕ ꯌꯥꯏꯗꯅ
ꯄꯜꯂꯁꯨ ꯌꯥꯏ ꯌꯥꯏꯕꯨꯗꯤ ꯑꯗꯨꯕꯨ ꯅꯨꯡꯉꯥꯏꯇꯦꯗꯅ ꯑꯩꯈꯣꯏ ꯑꯩꯉꯣꯟꯗꯒꯤ ꯈꯔ ꯍꯦꯟꯜꯂꯤ ꯍꯦꯟꯕꯅꯤꯅ ꯃꯣꯏꯅ
ꯑꯗꯨꯗ ꯑꯩꯅ ꯈꯔ ꯀꯩꯅꯣ ꯎꯝ ꯔꯦꯁꯄꯦꯛ ꯊꯝꯕ ꯍꯥꯏꯕ ꯇꯥꯔꯦ ꯇꯕ꯭ꯔꯥ
ꯇꯥꯏ ꯇꯥꯏ ꯐꯔꯦ ꯑꯩꯈꯣꯏꯒꯤ ꯃꯤ ꯀꯔꯤ ꯅꯣꯏꯒꯤ ꯃꯤꯁꯤꯡ ꯅꯣꯏꯒꯤ ꯃꯤꯁꯤꯡꯗꯤ ꯀꯩꯅꯣ ꯑꯗꯨꯨꯝ ꯑꯗꯨꯃꯥꯏꯅ ꯔꯦꯁꯄꯦꯛ ꯇꯧꯕ ꯒꯤ ꯈꯪꯗꯤ ꯈꯪꯉꯤꯗ ꯅꯣꯏꯗꯤ ꯗꯗꯥ ꯗꯗꯥ ꯑꯗꯨꯃꯥꯏꯅ ꯑꯥ ꯀꯩꯅꯣ ꯅꯪꯒꯤ ꯅꯣꯏꯒꯤ ꯇ꯭ꯔꯥꯏꯕꯗꯨꯗꯤ ꯀꯣ ꯑꯗꯨꯝ ꯔꯦꯁꯄꯦꯛꯀꯤ ꯋꯥꯗꯣ ꯐꯥꯕꯗꯤ ꯐꯩꯌꯦ ꯑꯩꯈꯣꯏ ꯑꯩꯈꯣꯏꯗꯤ ꯑꯩꯈꯣꯏꯗꯤ ꯑꯗꯨꯃꯥꯏꯅ ꯇꯧꯗꯦꯕ
ꯃꯃꯤꯡ ꯍꯦꯛ ꯑꯗꯨꯝ ꯀꯧꯕ꯭ꯔꯥ
ꯍꯣꯏ
ꯀꯩꯁꯨ ꯀꯥꯏꯗꯦꯗ
ꯎꯝ ꯑꯗꯨ ꯑꯣꯏꯔꯁꯨ ꯑꯗꯨ ꯑꯣꯏꯔꯁꯨ ꯑꯗꯨ ꯑꯣꯏꯔꯁꯨ ꯔꯦꯁꯄꯦꯛ ꯇꯧꯕꯗꯤ ꯌꯥꯝ ꯐꯩꯗꯅ ꯑꯁꯤ ꯈꯛꯇꯅꯤ ꯑꯩ ꯄꯥꯝ ꯄꯥꯝꯕꯁꯦ
ꯆꯦꯁ
ꯑꯁꯦꯡꯕꯅꯤ
ꯑꯩ ꯀꯩꯅꯣ ꯍꯪꯒꯦ ꯅꯪ ꯑꯣꯛꯇꯣꯄꯁ ꯆꯥꯔꯕꯣ
ꯎꯝ ꯆꯥꯏ
ꯆꯥꯔꯦ ꯃꯍꯥꯎ ꯀꯃꯥꯏꯅ ꯇꯧꯒꯦ ꯑꯩꯗꯤ ꯆꯥꯗ꯭ꯔꯔꯤ ꯑꯩꯁꯨ ꯆꯥꯅꯤꯡꯉꯦ ꯅꯣꯡꯃ ꯆꯥꯕ ꯆꯠꯀꯦ ꯑꯩꯁꯨ ꯏꯃꯥꯟꯅꯕꯤꯗꯣ ꯂꯩꯌꯦꯕ ꯔꯦꯁꯇꯨꯔꯦꯟꯗꯀꯣ
ꯑꯥ
ꯃꯥꯅ ꯆ ꯆꯥꯅꯤꯡꯉꯗꯤ ꯂꯥꯛꯑꯣ ꯍꯥꯏꯕ
ꯑꯣ ꯑꯣ ꯆꯥꯎ ꯆꯥꯎ ꯇꯦꯁ ꯇꯦꯁ ꯇꯧꯑꯣ ꯎꯝ ꯍꯥ ꯍꯥ ꯍꯥꯎꯋꯦ ꯑꯗꯨ ꯍꯥꯎꯋꯦ ꯍꯥꯎꯋꯦ ꯑꯗꯨ ꯑꯣꯏ ꯑꯗꯨ ꯑꯣꯏꯔꯁꯨ ꯃꯥꯒꯤ ꯇꯦꯁꯁꯦ ꯌꯥꯝꯅ ꯇꯦꯁ ꯑꯣꯏ ꯑꯣꯏꯕꯒꯤ ꯑꯣꯏꯕꯕꯗꯤ ꯅꯠꯇꯦ ꯑꯗꯨ ꯃꯤꯠꯀꯨꯝꯕꯗ ꯕꯣꯔꯟꯁꯨ ꯅꯠꯇꯕ ꯐ꯭ꯂꯦꯁꯁꯨ ꯅꯠꯇꯕ ꯀꯣ
ꯎꯝ
ꯑꯗꯨ ꯑꯥ ꯀꯔꯤ ꯍꯥꯏꯅꯣ ꯑꯩ ꯈꯪꯗꯦ ꯑꯥ ꯑꯗꯨꯃ
ꯑꯩꯁꯨ ꯈꯪꯗꯦ ꯅꯪ ꯅꯪ ꯅꯪ ꯍꯥꯏꯗ꯭ꯔꯁꯨ ꯑꯩ ꯈꯪꯉꯦ ꯑꯩ ꯒ꯭ꯌꯥꯟ ꯇꯥꯔꯦ
ꯎꯝ ꯑꯗꯨꯒꯤ ꯇꯥꯏꯞꯅꯤ ꯑꯗꯨꯒ ꯑꯥ ꯃꯥꯗꯤ ꯕꯔ꯭ꯣꯟꯅꯦꯁꯅꯤꯕ ꯀꯣ
ꯎꯝ
ꯑꯣꯛꯇꯣꯄꯁ ꯁꯦ
ꯎꯝ
ꯍꯥꯎꯅ ꯊꯣꯡꯅꯗꯤ ꯍꯥꯎꯋꯦ ꯍꯥꯎꯅ ꯊꯣꯡꯗ꯭ꯔꯗꯤ ꯍꯥꯎ
ꯈꯪꯗꯦ ꯉꯁꯤ ꯐꯥꯎ ꯑꯩꯗꯤ ꯆꯥꯕ ꯐꯪꯗ꯭ꯔꯤ ꯀꯦꯞ ꯁꯤꯗꯤ ꯌꯥꯝ ꯆꯥꯔꯦ ꯄꯤꯖꯥꯒꯨꯝꯕ ꯀꯩꯀꯩ ꯆꯥꯔꯦ ꯑꯣꯛꯇꯣꯄꯁ ꯐꯥ
ꯎꯝ
ꯉꯁꯤꯐꯥꯎ ꯆꯥꯕ ꯐꯪꯗ꯭ꯔꯤꯁꯦ
ꯑꯍꯀꯦ ꯀꯦ ꯑꯦꯐ ꯁꯤꯗꯤ ꯀꯦꯐ ꯁꯤꯗꯤ ꯑꯈꯣꯏꯅ ꯑꯈꯣꯏꯅ ꯀꯩꯅꯣ ꯇꯧꯕꯅ ꯍꯥꯎꯋꯦ ꯔꯦꯁꯇꯨꯔꯦꯟꯒꯨꯝꯕꯗ ꯑꯦ ꯁꯦꯝꯕ ꯍꯥꯏꯅꯤ ꯑꯗꯣ ꯃꯥꯒꯤ ꯎꯝ ꯀꯔꯤ ꯀꯔꯤ ꯑ ꯑꯗꯨꯗꯤ ꯂꯥꯛꯑꯣ ꯗꯅ
ꯅ ꯌꯨꯝ ꯂꯥꯛꯑꯀꯥꯟꯗ ꯁꯦꯝꯕꯤꯔꯣ ꯑꯩꯒꯤ
ꯎꯝ ꯁꯦꯝꯕ ꯍꯦꯛ ꯐꯥꯔꯁ ꯅꯪ ꯑꯗꯨꯝ ꯅꯨꯃꯤꯠ ꯑꯃꯒꯨꯝꯕ ꯁꯦꯝꯕ ꯁꯦꯝ ꯕ ꯎꯔꯗꯤ ꯈꯪꯉꯅꯤ ꯅꯪ ꯑꯗꯣ ꯃꯥꯒꯤ ꯀꯩꯅꯣ ꯀꯔꯤ ꯀꯔꯤ ꯏꯟꯒ꯭ꯔꯤꯗꯤꯌꯦꯟꯁꯇꯣ ꯌꯥꯝꯕꯗꯤ ꯌꯥꯝ ꯇꯝꯃꯦꯕꯀꯣ ꯎꯝ ꯑꯗꯨꯒ ꯔꯦꯁꯇꯨꯔꯦꯟꯒꯨꯝꯕꯗ ꯆꯥꯕꯗꯤ ꯍꯣꯏ ꯍꯥꯎꯗꯤ ꯍꯥꯎꯋꯦ ꯑꯗꯣ ꯑꯩꯈꯣꯏꯅ ꯁꯦꯝꯃꯗꯤ ꯗꯤ ꯍꯧꯋꯦ ꯑꯗꯨꯒ ꯑꯩꯗꯤ ꯑꯣꯛꯇꯣ ꯄꯁ ꯐꯣꯔ ꯐꯥꯏꯚ ꯁꯤꯛꯁ ꯁꯚꯦꯟ ꯁꯤꯛꯁ ꯁꯚꯦꯟꯒꯨꯝꯕ ꯍꯦꯟꯈ꯭ꯔꯕ ꯃꯥꯜꯂꯦꯗ
ꯆꯥꯕ
ꯎꯝ
ꯑꯩꯗꯤ ꯆꯥꯕ ꯐꯪꯗꯦ ꯏꯃꯥꯟꯅꯕꯤꯅꯗꯤ ꯍꯥꯎꯋꯦ ꯍꯥꯏ
ꯑꯩꯅ ꯊꯣꯡꯕ ꯇꯨ ꯇꯥꯏꯝꯁꯇꯤ ꯊꯣꯡꯈ꯭ꯔꯦꯕ ꯑꯌꯥ ꯑꯈꯣꯏ ꯑ ꯁꯦꯝꯕ ꯃꯇꯝꯗꯀꯣ
ꯑꯦ ꯅꯪꯁꯨ ꯊꯣꯡꯕ ꯍꯩꯕ꯭ꯔꯅꯦ ꯀꯔꯥꯏꯗ ꯐꯪꯕ ꯅꯪꯗꯤ ꯕꯖꯔꯗ ꯌꯣ ꯂꯤꯂꯣ ꯀꯩꯅꯣ
ꯕꯖꯔ ꯃꯄꯥꯟꯗ ꯂꯩꯕ ꯃꯇꯝꯗꯨꯅꯤ ꯑꯩ ꯃꯄꯥꯟ ꯋꯥꯟ ꯌꯔꯁ ꯄꯨꯝꯗꯤ ꯑ ꯋꯥꯟ ꯌꯔꯁ ꯀꯣ ꯀꯨꯝꯕ ꯗꯦꯜꯍꯤꯗ ꯗꯦꯜꯍꯤꯗ ꯂꯩꯔꯝꯃꯦꯕ
ꯎꯝ
ꯎ ꯑꯗꯨ ꯑꯗꯨ ꯃꯇꯝꯗꯅꯤ ꯑꯩ ꯀꯩꯅꯣ ꯇꯧꯔꯁꯤ ꯑꯗꯣ ꯑꯈꯣꯏ ꯑꯩꯈꯣꯏꯗꯤ ꯗꯦꯜꯍꯤꯒꯨꯝꯕꯗꯤ ꯑꯁꯤꯗ ꯑꯩꯈꯣꯏ ꯑꯩꯈꯣꯏ ꯂꯩꯕꯝ ꯐꯪ ꯑꯗꯨꯗꯤ ꯂꯥꯏꯐꯇꯤ ꯐꯪꯔꯣꯏꯕꯀꯣ
ꯇꯣ ꯂꯩꯕ ꯅꯨꯡꯉꯥꯏꯕ꯭ꯔꯅꯦ ꯁꯣꯝꯗꯗꯤ
ꯑ ꯃꯄꯥꯟꯗ ꯍꯥꯏꯔꯣ
ꯎꯝ ꯃꯄꯥꯟꯗ ꯂꯩꯕ꯭ꯔ ꯅꯨꯡꯉꯥꯏꯕ꯭ꯔꯕ ꯀꯃꯥꯏ ꯀꯃꯥꯏꯟ ꯇꯧꯒꯦ
ꯑꯁ ꯑꯩ ꯑꯩꯗꯤ ꯑꯩꯒꯤ ꯏꯆꯦ ꯂꯣꯏ ꯕ꯭ꯔꯗꯔ ꯂꯣꯏ ꯂꯩꯕꯒꯤꯀꯣ
ꯎꯝ
ꯑꯗꯨꯝ ꯆꯠꯄꯅꯤ ꯑꯗꯨꯒ ꯑꯩꯁꯨ ꯀꯣꯄꯔꯦꯠꯀꯨꯝꯕꯗ ꯊꯕꯛ ꯇꯧꯁꯤꯔ ꯀꯣꯜ ꯁꯦꯟꯇꯔꯗꯀꯣ
ꯀꯣꯆ ꯁꯦꯟꯇꯔꯗ ꯊꯕꯛ ꯇꯧꯕ꯭ꯔꯥ ꯅꯪꯁꯨ
ꯑ
ꯇꯧꯗꯤ ꯇꯧꯗꯕ꯭ꯔꯥ
ꯑ ꯇꯨ ꯇꯨ ꯃꯟꯁ ꯇꯧꯋꯦ
ꯇꯨ ꯃꯟꯁ ꯈꯛꯇ
ꯎꯝ
ꯌꯕ꯭ꯔꯅꯦ ꯑꯗꯣ ꯃꯤ ꯑꯇꯩꯗꯤ ꯋꯥꯟ ꯆꯍꯤ ꯑꯃ ꯁꯨꯅ ꯂꯩꯔꯝꯅꯤꯗꯅ ꯁꯥꯔꯇꯤꯐꯤꯀꯦꯠ ꯐꯪꯅꯤꯡꯉꯏ
ꯄ꯭ꯔꯦꯁꯔꯁꯦ ꯄ꯭ꯔꯦꯁꯔ ꯌꯥꯝꯕꯀꯣ ꯀꯣꯜꯁꯦꯟꯇꯔꯗꯤꯁꯨ ꯑꯩꯅ ꯇꯧꯕꯁꯦ ꯑꯩꯁꯨ ꯐ꯭ꯔꯦꯁꯔ ꯑꯣꯏꯕꯅꯤꯅꯀꯣ ꯑꯗꯨꯒ ꯎꯝ
ꯅꯨꯡꯗꯡꯗ ꯑꯣꯏꯔꯝꯅꯤꯅꯦ ꯗ꯭ꯌꯨꯇꯤꯗꯤ
ꯗꯦ ꯇꯏꯝ ꯑꯥ ꯑꯥ ꯗꯦ ꯇꯏꯝꯒꯤꯗꯤ ꯂꯩꯌꯦ ꯅꯨꯡꯗꯡꯁꯨ ꯂꯩꯌꯦ
ꯅꯪꯗꯤ ꯅꯨꯡꯗꯡꯅ ꯀꯩꯅꯣ
ꯍꯣꯏ ꯅꯨꯡꯗꯥꯡ ꯑꯩꯗꯤ ꯑꯥ ꯎꯝ ꯃꯈꯣꯏꯁꯦ ꯑꯥ ꯑꯈꯣꯏ ꯑꯁꯤꯗ ꯏꯟꯗꯤꯌꯥꯗ ꯂꯩ ꯂꯩꯕꯁꯤꯡꯗꯣ ꯀꯝꯄꯅꯤꯒꯤ ꯀꯣꯜ ꯁꯦꯟꯇꯔꯁꯤꯡꯗꯣ ꯑꯥ ꯃꯈꯣꯏ ꯌꯨ ꯑꯦꯁꯒꯨꯝꯕ ꯑꯗꯨ ꯐꯣꯔꯦꯟ ꯀꯟꯇ꯭ꯔꯤꯒ ꯂꯤꯡ ꯇꯧꯒꯅꯤꯕꯀꯣ
ꯎꯝ
ꯁꯣꯏꯗꯗꯤ ꯑꯦꯛꯖꯥꯝꯄꯜꯗ ꯌꯨ ꯑꯦꯁ ꯑꯦꯗ ꯍꯣꯁꯄꯤꯇꯜ ꯑꯃ ꯂꯩꯔꯣ ꯍꯥꯏꯔꯣꯀꯣ ꯑꯗꯨꯒ ꯔꯤꯁꯦꯞꯁꯟꯒꯨꯝꯕꯗꯤ ꯏꯟꯗꯤꯌꯥꯗ ꯇꯧꯔꯛꯑꯅꯤ ꯑꯗꯨꯅꯦꯕ
ꯃꯣꯏꯒ ꯑꯗꯨꯝ ꯉꯥꯡꯅꯗꯣꯏꯅꯤꯅꯦ ꯃꯣꯏꯅ ꯀꯣꯜ ꯇꯧꯔꯛꯔꯗꯤ
ꯍꯣꯏ ꯍꯣꯏ ꯑꯣ ꯌꯨ ꯑꯦꯁꯁꯤꯡ ꯍꯥꯏꯕꯗꯤ ꯃꯣꯏꯗꯤ ꯂꯣꯏꯅ ꯀ꯭ꯔꯦꯗꯤꯠ ꯀꯥꯔꯠ ꯀꯔꯤ ꯀꯔꯤ ꯑꯗꯨꯝ ꯄꯥꯏꯌꯦꯕꯀꯣ
ꯎꯝ
ꯑꯗꯨꯗ ꯑꯈꯣꯏꯅ ꯆꯦꯛꯒꯨꯝꯕ ꯇꯧꯔꯛꯑꯅꯤꯕꯀꯣ ꯑꯗꯨ ꯑꯩꯅ ꯇꯧ ꯑꯩꯅ ꯇꯧꯕꯗꯤ ꯍꯣꯁꯄꯤꯇꯜꯒꯤ ꯅꯠꯇꯦ ꯑꯇꯣꯞꯄꯅꯤ ꯑꯩꯅ ꯇꯧꯕꯗꯤ ꯀꯣꯂꯦꯛꯁꯟꯒꯤ ꯇꯏꯞ ꯀꯣꯂꯤꯁ ꯀꯣꯂꯦꯛꯁꯟꯁꯨ ꯑꯩꯒꯤ ꯕ꯭ꯔꯟꯁꯦ ꯗꯤ ꯑꯥ ꯗꯤ ꯑꯇꯣꯞ ꯑꯇꯣꯞꯄ ꯂꯩꯕ ꯑꯗꯨ ꯑꯩꯅ ꯇꯧꯕꯗꯤ ꯀꯣꯂꯦꯛꯁꯟꯒꯤ ꯇꯥꯏꯞꯇ ꯃꯣꯏ ꯑꯈꯣꯏꯒꯤ ꯀ꯭ꯔꯦꯗꯤꯠ ꯀꯥꯔꯠꯁꯤꯡꯗꯣ
ꯎꯝ
ꯃꯈꯣꯏꯁꯦ ꯌꯨ ꯑꯦꯁꯒꯤ ꯃꯤꯁꯤꯡꯁꯦ ꯁꯤꯇꯤꯖꯦꯟꯁꯤꯡꯁꯦꯀꯣ ꯃꯈꯣꯏ ꯑꯥ ꯃꯤ ꯑꯃꯅ ꯑꯥ ꯐꯣꯔ ꯐꯏꯚ ꯁꯤꯛꯁ ꯑꯥ ꯀ꯭ꯔꯦꯗꯤꯠ ꯀꯥꯔꯠ ꯂꯩ ꯂꯩꯅꯤꯕꯀꯣ
ꯑꯍꯝ ꯎꯝ
ꯑꯗꯨꯒ ꯀ꯭ꯔꯤꯗꯤꯠ ꯀꯥꯔꯠꯇ ꯃꯈꯣꯏꯅ ꯑꯗꯨꯝ ꯌꯨ ꯑꯦꯁ ꯗꯣꯂꯔꯗ ꯇꯦꯟ ꯊꯥꯎ ꯖꯟ ꯑꯥ